ꯇꯥꯔꯕꯨꯣ
ꯇꯔꯦ
ꯑꯣ ꯑꯗꯣ ꯍꯛꯆꯥꯡ ꯅꯨꯡꯉꯥꯏꯇꯦ ꯍꯥꯏꯗꯨꯕꯨ ꯈꯔ ꯐꯔꯕ꯭ꯔꯣ ꯀꯃꯥꯏꯅ ꯇꯧꯒꯦ
ꯈꯤꯇꯪ ꯐꯠꯇꯔꯤꯗ
ꯊ ꯆꯥꯁ ꯆꯔꯦ ꯊꯛꯁꯨ ꯊꯛꯑꯦ ꯑꯗꯨꯣꯅꯪ ꯉꯁꯤ ꯁꯤ ꯌꯥꯝ ꯀꯨꯏꯅ ꯐꯝꯃꯨꯔꯕ꯭ꯔꯣ ꯑꯗ ꯀꯃꯥꯏꯅ ꯇꯧꯒꯦ ꯉꯁꯤꯁꯤꯕꯣ
ꯑꯗꯨꯝ ꯅꯨꯇ ꯈꯨꯗꯤꯡꯒꯤ ꯐꯝꯕꯅꯦꯕ ꯀꯨꯏꯅ ꯑꯗꯨꯝ ꯑꯗꯣ ꯉꯔꯥꯡ ꯅꯍꯥꯟꯗ ꯏꯁꯥꯁ ꯍꯥꯏꯗꯤ ꯁꯤ ꯃꯄꯥꯁꯤꯦ ꯃꯤꯤꯡꯖꯣ ꯃꯄꯥ ꯃꯄꯥꯔ ꯑꯗꯨꯝ ꯅꯨꯡꯉꯥꯏꯇꯕꯅꯦꯕ ꯑꯩ ꯑꯗꯨꯝ ꯑꯩꯈꯣꯏ ꯃꯁꯥꯖ ꯍꯥꯏꯗꯣꯏꯔꯥ ꯑꯃ ꯂꯩꯕꯅꯦꯕ ꯑꯗꯨ ꯑꯗꯨꯝ ꯁꯨꯝ ꯁꯤꯖꯤꯟꯅꯕꯅꯦꯕ ꯑꯩ ꯈꯨꯗꯤꯡ ꯍꯥꯏꯗꯤ ꯁꯨꯝ ꯁꯥꯒꯠꯂ ꯁꯥꯒꯠꯂꯦꯕ ꯄꯣꯠꯇꯣ ꯁꯨꯝ ꯁꯥꯒꯠꯂ ꯁꯥꯒꯠꯂ ꯄꯨꯝꯕꯅꯤ ꯍꯥꯏꯇꯥꯔꯦ ꯑꯗꯨꯗ ꯁꯨꯝ ꯊꯤꯡꯉꯥꯏꯔꯛꯄꯩꯔꯥ ꯑꯗꯩ ꯃꯄꯥꯥꯟꯗꯨꯁꯨ ꯁꯨꯝ ꯆꯥꯟꯅꯗꯕꯩꯔꯥ ꯑꯗꯩ ꯑꯃꯨꯛ ꯉꯔꯥꯡ ꯑꯃꯨꯛ ꯈꯤꯇꯪ ꯅꯨꯡꯉꯥꯏꯒꯨꯝ ꯇꯧꯒ ꯑꯃꯨꯛ ꯉꯁꯤꯁꯦ ꯑꯃꯨꯛ ꯅꯥ ꯂꯩꯔꯝꯕ ꯑꯗꯨꯒꯤꯅꯤ
ꯑꯣ ꯑꯗꯨꯗꯣ ꯅꯪ ꯁꯨꯝ ꯍꯤꯞꯄꯒꯒꯨꯝꯕ ꯂꯩꯔꯒꯅ ꯈꯔ ꯐꯕ꯭ꯔꯥ ꯐꯝꯕꯒꯤ ꯍꯤꯞꯄꯒꯤꯁꯤ ꯀꯔꯝꯕꯅ ꯍꯦꯟꯅ ꯅꯨꯡꯉꯥꯏꯒꯦ?
ꯑꯩ ꯍꯣꯏ ꯀꯩꯅꯣ ꯐꯝ ꯀꯥꯟꯗꯗꯤ ꯍꯥꯏꯗꯤ ꯐꯝꯕ ꯍꯤꯞꯄꯒꯤ ꯀꯩꯩꯁꯨ ꯀꯔꯤꯝꯇꯗꯤ ꯇꯧꯗꯕ ꯑꯩꯈꯣꯏ ꯁꯨꯝ ꯍꯧꯒꯠꯂꯀꯥꯟꯗ ꯍꯥꯏꯗꯣꯏꯔꯥ ꯍꯥꯏꯗꯤ ꯐꯝꯃꯨꯔꯦ ꯐꯝꯝꯕ ꯍꯧꯒꯠꯂꯦ ꯑꯗꯨꯑꯣꯏꯗꯤ ꯅꯨꯡꯉꯥꯏꯇꯦ ꯍꯤꯞꯄꯨꯔꯦ ꯍꯤꯞꯄ ꯍꯧꯒꯠꯂꯦ ꯅꯨꯡꯉꯥꯏꯇꯦ ꯁꯨꯃꯥꯏ ꯇꯧ
ꯑꯣ ꯑꯗꯨꯗꯤ ꯁꯨꯝ ꯂꯦꯞꯄꯝꯕꯗꯒꯤ ꯍꯤꯞꯄꯒꯨꯝꯕꯗꯗꯤ ꯀꯩꯁꯨ ꯇꯧꯗꯕ꯭ꯔꯥ ꯁꯨꯝ ꯂꯦꯞꯄꯝꯕꯗꯒꯤ ꯐꯝꯕ ꯈꯣꯠꯄꯗꯁꯨ ꯀꯩꯝ ꯇꯧꯗꯕ꯭ꯔꯥ ꯀꯃꯥꯏꯅ ꯇꯧꯒꯦ?
ꯁꯤꯗꯤ ꯅꯨꯡꯉꯥꯏꯇꯦ ꯑꯗꯨꯣ ꯃꯗꯨꯗꯤ ꯍꯥꯏꯗꯤ ꯀꯩꯅꯣꯒ ꯃꯥ ꯈꯦꯅꯩꯌꯦꯕ ꯍꯥꯏꯗꯤ ꯑꯦ ꯐꯝꯈ꯭ꯔꯗꯤ ꯐꯝꯈꯔꯦ ꯍꯦꯞꯀ꯭ꯔꯗꯤ ꯍꯤꯞꯀꯔꯦ ꯑꯗꯣ ꯂꯦꯞꯄ ꯀꯨꯏꯅ ꯁꯥꯡꯕꯁꯤ ꯀꯨꯏꯅ ꯁꯥꯡꯉꯩ ꯂꯦꯞ ꯌꯥꯗ꯭ꯔꯗꯤ ꯈꯤꯇꯪ ꯑꯗꯩ ꯅꯥꯔꯤꯕꯅꯤꯅ ꯑꯃꯨꯛ ꯆꯠꯄ ꯈꯣꯠꯄꯁꯤꯅ ꯍꯦꯟꯅ ꯑꯃꯨꯛ ꯅꯨꯡꯉꯥꯏ
ꯑꯗꯨ ꯅꯨꯉꯥꯏꯇꯕ ꯑꯗꯨꯃꯥꯏ ꯇꯧꯕ ꯍꯣꯏꯀꯣ ꯆꯠꯄ ꯈꯣꯡꯅ ꯈꯣꯡꯅ ꯆꯠꯄ ꯈꯣꯠꯄꯗꯨꯅꯦꯕ ꯅꯪꯅ ꯍꯦꯟꯅ ꯅꯨꯡꯉꯥꯏꯇ꯭ꯔꯤꯁꯤ ꯅꯠꯇ꯭ꯔꯥ
ꯑꯧ ꯑꯗꯨꯃꯥꯏꯅ ꯍꯥꯏꯇꯥꯔꯦ ꯑꯗꯨ ꯁꯤꯒꯤ ꯃꯄꯥꯁꯦ ꯑꯩꯅ ꯑꯩꯅ ꯃꯃꯥꯡꯁꯨ ꯍꯥꯏꯗꯅ ꯑꯩ ꯀꯩ- ꯀꯩ ꯑꯗꯨ ꯑꯩꯅ ꯑꯃꯨꯛ ꯈꯔ ꯀꯩꯅꯣ ꯇꯧꯔꯤꯁꯦ ꯈꯤꯔ ꯈꯦꯠꯅꯕ ꯈꯪꯉꯤꯁꯤ ꯍꯥꯏꯗꯣꯏꯔꯥ ꯏꯁꯤꯡ ꯑꯁꯥꯕ ꯊꯣꯝꯕꯁꯦ ꯏꯁꯤꯡ ꯑꯁꯥꯕ ꯋꯥꯇꯔ ꯕꯦꯒ ꯂꯩꯗꯅ ꯑꯗꯨꯃꯥꯏꯅ ꯈꯤꯇꯪ ꯀꯩꯅꯣ ꯊꯣꯡꯗꯣꯡꯂꯤꯅꯤ ꯊꯣꯡꯕ ꯑꯗꯨꯑꯣꯏꯗꯤ ꯐꯒꯨꯝ ꯇꯧꯅꯦꯕ ꯐꯔꯛꯀꯅꯤ ꯍꯥꯏꯇꯥꯔꯦ꯫
ꯑꯣ ꯑꯗꯨꯗꯤ ꯏꯁꯤꯡ ꯑꯁꯥꯕꯅ ꯍꯤꯒꯥꯒꯣꯟꯕ ꯌꯩꯔꯒ ꯌꯦꯡꯒꯦ ꯌꯦꯡꯉꯣ꯫
ꯈꯪꯗꯦ ꯑꯗꯨ ꯍꯣꯏ ꯑꯗꯨ ꯑꯗꯨꯁꯨ ꯇꯧꯔꯒ ꯑꯗꯩ ꯑꯌꯨꯇꯦꯛꯁ ꯇꯩꯔꯒ ꯑꯗꯨꯝ ꯍꯤꯒꯥꯏ ꯌꯩꯁꯤꯔꯥ ꯁꯨꯃꯥꯏꯅ ꯑꯃꯨꯛ ꯈꯜꯂꯝꯕꯅꯦꯕ ꯑꯩꯁꯦ ꯍꯥꯏꯗꯤ ꯃꯄꯥꯔꯥꯏ ꯑꯩꯈꯣꯏ ꯍꯤꯗꯥꯛ ꯆꯥꯕꯗꯨ ꯈꯛꯇ ꯌꯥꯗꯦꯕ ꯑꯩꯈꯣꯏ ꯈꯤꯇꯪ ꯇꯩꯔꯒ ꯍꯖꯤꯟ ꯍꯥꯏꯇꯥꯔꯦ ꯑꯗꯨꯃꯥꯏꯅ ꯈꯔ ꯇꯧꯔꯗꯤ ꯏꯁꯥꯥꯁꯦ ꯈꯔ ꯅꯨꯡꯉꯥꯏꯌꯦꯕ ꯍꯥꯏꯗꯤ ꯅꯣꯡ ꯅꯤꯅꯤ ꯈꯔ ꯖꯨꯇꯣꯟ ꯇꯧꯔꯒ ꯍꯥꯏꯇꯥꯔꯦ ꯑꯇꯩꯗꯤ ꯍꯣꯏ ꯑꯇꯩꯗꯤ ꯈꯔ ꯏꯆꯪ ꯆꯪ ꯇꯧꯋꯦ ꯍꯥꯏꯗꯤ ꯍꯤꯗꯥꯛ ꯑꯩꯈꯣꯏ ꯑꯦꯝ ꯑꯥꯔꯒꯅ ꯑꯦꯝ ꯑꯥꯔꯒ ꯑꯦꯝ ꯑꯥꯔ ꯊꯥꯕ ꯒꯂꯤ
ꯍꯥꯏꯔꯒꯅꯦ ꯅꯣꯏ ꯀꯩꯅꯣꯒꯤ ꯅꯣꯏ ꯃꯥꯅ ꯆꯥꯔꯝꯕ ꯑꯃ ꯍꯣꯃꯤꯌꯣꯒꯤ ꯑꯃ ꯂꯩꯕꯗꯣ ꯍꯤꯗꯥꯛ ꯑꯃ ꯑꯗꯨꯒꯨꯝꯕꯗꯨ ꯆꯥꯕꯗꯤ ꯌꯦꯡꯉꯕ꯭ꯔꯥ ꯐꯕ꯭ꯔꯥ ꯅꯠꯇ꯭ꯔꯒ ꯆꯥꯗꯕ꯭ꯔꯥ ꯀꯃꯥꯏꯅ ꯇꯧꯒꯦ?
ꯍꯣꯏ ꯑꯗꯨꯅ ꯁꯤꯡꯂꯤ ꯏ ꯅꯥꯎꯔꯤꯒꯤ ꯑꯗꯒꯤ ꯀꯩꯅꯣꯒꯤꯁꯨ ꯑꯩꯈꯣꯏꯒꯤ ꯇꯥꯡ ꯇꯥꯡꯒꯤꯗꯤ ꯑꯣꯏꯈꯤꯕꯅꯦꯕ ꯇꯥꯡ ꯇꯥꯡ ꯆꯤꯛꯄ ꯇꯨꯕ꯭ꯔꯥ ꯑꯗꯨꯃꯁꯨ ꯌꯦꯡꯉꯝꯃꯤ ꯍꯣꯏ ꯑꯗꯨꯗꯣ ꯈꯔ ꯆꯥꯗꯤ ꯈꯔꯗꯤ ꯀꯟꯕꯅꯦ ꯑꯗꯣ ꯑꯩꯅ ꯃꯄꯥꯔ ꯑꯩꯈꯣꯏ ꯇꯥꯡꯂ ꯑꯩꯈꯣꯏ ꯁꯨꯝ ꯇꯧꯕ ꯍꯥꯏꯇꯥꯔꯦ ꯑꯩꯈꯣꯏ ꯅꯤꯡꯖꯣꯝꯅꯄꯥꯛ ꯈꯤꯇꯪ ꯑꯣꯏꯕꯅꯤꯅ ꯑꯩꯁꯨ ꯀꯔꯤ ꯊꯣꯡꯅꯤ ꯀꯃꯥꯏꯅ ꯇꯧꯅꯤ ꯁꯨꯝ ꯈꯜꯂꯝꯃꯤꯕꯅꯤꯒ
ꯑꯣ ꯍꯣꯏ ꯑꯗꯨ ꯁꯨꯝ ꯌꯦꯡꯉꯣ ꯌꯥꯝ ꯅꯨꯡꯉꯥꯏꯇꯕ ꯑꯣꯏꯔꯒꯗꯤ ꯍꯥꯏꯗꯤ ꯅꯣꯡ ꯅꯤꯅꯤꯗꯣ ꯄꯣꯊꯥꯔꯒ ꯌꯦꯡꯉꯣ ꯁꯤ ꯌꯦꯡꯉꯣ ꯍꯥꯏꯗꯤ ꯑꯗꯨ ꯅꯝꯐꯨꯗ ꯑꯃꯨꯛ ꯇꯧꯁꯤꯜꯂꯒꯗꯤ ꯑꯗꯨꯝ ꯍꯥꯏꯗꯤ ꯑꯥꯗꯗꯤ ꯑꯃꯨꯛ ꯉꯥꯏꯍꯥꯛ ꯍꯤꯞꯀꯦ ꯐꯝꯒꯦ ꯍꯥꯏꯕꯗꯣ ꯅꯨꯡꯉꯥꯏꯇꯦꯗꯅꯀꯣ ꯌꯨꯝꯗꯕꯨꯗꯤ ꯈꯤꯇꯪ ꯐꯩꯗꯅ ꯑꯗꯣ ꯅꯪ ꯅꯨꯡꯉꯥꯏꯇ꯭ꯔꯒꯕꯨꯗꯤ ꯌꯦꯡꯉꯣ ꯑꯗꯨꯝ ꯉꯥꯏꯍꯥꯛ- ꯉꯥꯏꯍꯥꯛ ꯆꯠꯀꯦꯁꯨ ꯌꯥꯕꯨꯗꯤ ꯌꯥꯏꯗꯦ ꯌꯥꯝ ꯀꯨꯏꯅ ꯂꯩꯕ ꯂꯩꯇꯕ ꯑꯃ ꯇꯧꯗ꯭ꯔꯒꯁꯨꯀꯣ ꯑꯗꯣ ꯅꯥꯕꯗꯨꯗꯤ ꯅꯨꯡꯗꯤ ꯅꯨꯉꯥꯏꯇꯕꯅꯦ ꯍꯥꯏꯕꯗꯤ ꯃꯌꯥꯏꯗ ꯏꯁꯥꯒꯤ ꯃꯌꯥꯏꯒꯤ ꯄꯥꯔꯠꯇ ꯑꯣꯏꯕꯅꯤꯅ ꯃꯊꯛꯇꯁꯨ ꯅꯨꯡꯉꯥꯏꯕ ꯑꯃ ꯈꯪꯗꯕ ꯃꯈꯥꯗꯁꯨ ꯈꯔ ꯇꯧꯕꯗꯣ ꯇꯧ ꯇꯄꯅꯦ ꯑꯗꯨꯅ ꯅꯥꯗꯅ ꯈꯤꯗꯤ ꯇꯧꯔꯣ ꯑꯗꯨꯒ ꯍꯤꯗꯥꯛ ꯂꯥꯡꯊꯥꯛꯇꯨꯁꯨ ꯈꯤꯇꯪ ꯆꯥꯔꯒꯗꯤ ꯌꯦꯡꯉꯣ ꯁꯥꯖꯦꯜꯗꯨꯁꯨ ꯇꯧꯔꯒꯀꯣ ꯑꯅꯤꯗꯨ ꯄꯥꯔꯒꯗꯤ ꯈꯤꯇꯪ ꯊꯨꯅ ꯐꯖꯤꯟꯕꯁꯨ ꯑꯣꯏꯕ ꯌꯥꯏꯗꯅꯀꯣ ꯑꯗꯨꯅ ꯁꯥꯖꯦꯜꯗꯤ ꯇꯧꯔꯒꯗꯤ ꯀꯔꯤ- ꯀꯔꯤ ꯁꯥꯔꯖꯦꯟꯒꯨꯝꯕ ꯇꯧ
ꯁꯥꯖꯦꯟ ꯀꯃꯥꯏꯅ ꯑꯩꯈꯣꯏ ꯁꯖꯦꯜꯁꯤ ꯑꯩꯈꯣꯏ ꯁꯨꯝ ꯈꯣꯡ ꯈꯤꯇꯪ ꯊꯥꯡꯒꯠꯄꯤ ꯑꯗꯒꯤ ꯑꯩꯈꯣꯏ ꯁꯨꯝ ꯀꯃꯥꯏ ꯍꯥꯏꯗꯣꯏꯅꯣ ꯄꯣꯠ ꯆꯩꯕꯨ ꯑꯩꯈꯣꯏ ꯈꯣꯡ ꯍꯥꯏꯗꯤ ꯏꯁꯥꯅ ꯁꯨꯝ ꯏꯁꯥꯅ ꯑꯩꯈꯣꯏ ꯂꯩꯕꯥꯛ ꯇꯥꯒ ꯈꯣꯡ ꯑꯣꯏꯅ ꯊꯥꯡꯒꯠꯄꯤꯗꯣ ꯑꯩꯈꯣꯏꯒꯤ ꯀꯩꯅꯣꯒꯤ ꯁꯦꯞꯇ ꯗꯤ ꯁꯦꯞ ꯍꯥꯏꯗꯣꯏꯔꯥ ꯁꯨꯃꯥꯏꯅ ꯇꯧꯕꯤꯗꯣ ꯑꯗꯨꯃꯥꯏꯅ ꯇꯧꯋꯤ ꯑꯅꯝꯕꯅ ꯍꯥꯏꯗꯤ ꯈꯣꯡ ꯃꯈꯥ
ꯍꯣ ꯐꯔꯦꯁꯦ ꯌꯥꯔꯦꯁꯦ ꯑꯗꯨ ꯀꯩꯅꯣ ꯇꯧꯕ ꯌꯣ ꯨꯝꯕꯒꯤ ꯃꯑꯣꯡꯗꯗꯤ ꯇꯧꯔꯧꯕꯒꯨꯝꯕꯁꯦ ꯌꯥꯗꯕ꯭ꯔꯥ ꯅꯠꯇ ꯭ꯔꯥ ꯀꯃꯥꯏꯅ ꯇꯧꯒꯦ ꯁꯤ ꯍꯥꯟꯅ ꯁꯨꯝ ꯈꯤꯇꯪ ꯈꯤꯇꯪ ꯁꯥꯟꯅꯔꯛꯄ꯭ꯔꯥ ꯅꯠꯇ꯭ꯔꯒ ꯀꯩꯝꯇ ꯁꯥꯟꯅꯔꯛꯇꯕ꯭ꯔꯥ ꯌꯣꯒꯒꯨꯝꯕꯁꯦ
ꯌꯣꯒꯗꯤ ꯑꯉꯥꯡ ꯑꯣꯏꯔꯤꯉꯩꯗ ꯀꯛ ꯀꯛꯇꯦ ꯇꯧꯔꯝꯕꯅꯦ ꯑꯗꯨ ꯌꯣꯒꯁꯤꯗꯤ ꯍꯥꯏꯗꯤ ꯏꯁꯥꯅ ꯀꯩꯅꯣ ꯐꯔ ꯏꯁꯥꯅ ꯐꯀꯥꯟꯗ ꯑꯩꯈꯣꯏ ꯁꯤꯡꯂꯤ ꯏ ꯅꯥꯎꯗ ꯍꯦꯟꯅ ꯐꯍꯟꯕꯒꯤ ꯋꯥꯔꯤꯅꯦꯕ ꯁꯨꯝ ꯅꯥꯀꯥꯟꯗꯗꯤ ꯑꯃꯨꯛ ꯌꯣꯒ ꯇꯧꯁꯤꯟꯕꯗꯨ ꯆꯥꯟꯅꯗꯦ ꯍꯥꯏꯌꯦꯕ ꯍꯥꯏꯗꯤ ꯍꯦꯟꯅ ꯑꯁꯣꯛꯄ ꯄꯣꯠꯇꯣ ꯑꯃꯨꯛ ꯌꯣꯒꯥ ꯇꯧꯖ ꯍꯦꯟꯅ ꯁꯣꯛꯆꯤꯟꯕꯒꯤ ꯂꯩꯕꯅꯦꯕ ꯑꯗꯨꯅ ꯈꯤꯇꯪ ꯐꯔꯒ ꯑꯗꯨꯝ ꯑꯩꯣꯏꯒꯤ ꯄꯣꯠꯇꯣ ꯑꯗꯨꯝ ꯐꯅꯉꯥꯏꯗꯤ ꯑꯣꯏꯅ ꯌꯣꯒ ꯁꯤꯖꯤꯟꯅꯕꯅꯦꯕ ꯑꯩꯒꯤ ꯁꯥꯖꯦꯜꯁꯤꯅ ꯑꯃꯨꯛ ꯈꯔ ꯑꯩꯈꯣꯏꯒꯤ ꯀꯟꯈꯠꯅꯉꯥꯏ ꯍꯥꯏꯗꯣꯏꯔꯥ ꯁꯨꯃꯥꯏꯅ ꯁꯥꯖꯦꯟꯁꯦ ꯈꯤꯇꯪ ꯃꯃꯨꯛ ꯃꯥꯟꯅꯗꯦꯕ ꯁꯥꯖꯦꯜ ꯁꯥꯟꯅꯕꯁꯦ ꯑꯗꯨꯩ ꯑꯩ ꯈꯨꯍꯥꯏꯗꯣ ꯀꯃꯥꯏꯗꯣꯏꯅꯣ ꯍꯥꯏꯗꯣ ꯑꯩ
ꯑꯣ ꯑꯩꯣꯏꯁꯦꯒꯖꯦꯒ ꯁꯨꯒꯔꯁ ꯑꯗꯨꯕꯨꯗꯤ ꯁꯥꯖꯅ ꯍꯥꯏꯁꯦ ꯍꯣꯏ ꯍꯥꯏꯕꯗ ꯈꯤꯇꯪ ꯅꯨꯡꯉꯥꯏꯇꯕ ꯇꯧꯔꯒ ꯎꯔꯒ ꯈꯤꯇꯪ ꯐꯕ ꯑꯗꯨꯃꯥꯏꯅ ꯇꯧꯕꯁꯨ ꯌꯥꯎꯕꯅꯦ ꯑꯗꯨꯒꯤ ꯑꯣꯏ ꯑꯗꯨꯅꯦ ꯑꯗꯣ ꯅꯣꯏ ꯃꯥꯒꯤ ꯃꯈꯣꯡ ꯅꯥꯕ ꯍꯥꯏꯕ꯭ꯔꯥ ꯑꯃ ꯇꯧꯔꯝꯕꯗꯨꯗꯤ ꯈꯤꯇꯪ ꯐꯈ꯭ꯔꯕ ꯃꯥꯗꯤꯦ ꯀꯃꯥꯏꯅ ꯇꯧꯒꯦ ꯍꯧꯖꯤꯛ
ꯑꯁ ꯃꯥꯒꯤꯗꯨꯣ ꯉꯔꯥꯡ ꯅꯍꯥꯟ ꯑꯩꯁꯨ ꯈꯤꯇꯪ ꯏꯁꯥꯁꯤꯦ ꯅꯨꯡꯉꯥꯏꯇ꯭ꯔꯕꯅꯤꯅ ꯉꯔꯥꯡ ꯅꯍꯥꯟ ꯇꯧꯗ꯭ꯔꯕꯅꯤꯅ ꯑꯃꯨꯛ ꯃꯥꯁꯦ ꯑꯃꯨꯛ ꯉꯁꯤꯅꯨꯡꯉꯥꯏꯇ ꯠꯇꯦ ꯉꯔꯥꯡꯁꯨ ꯅꯨꯡꯉꯥꯏꯇꯦ ꯑꯃꯨꯛ ꯍꯥꯏꯕꯅꯦ ꯑꯗꯨꯗ ꯑꯩꯅ ꯑꯌꯨꯛꯇ ꯑꯃꯨꯛ ꯑꯣꯏꯅ ꯆꯠꯂꯝꯗꯥꯏꯗ ꯑꯃꯨꯛ ꯉꯥꯏꯍꯥꯛꯇꯪ ꯄꯥꯏꯕꯤꯔꯝꯃꯦ ꯊꯥꯎ ꯊꯣꯡꯝꯗꯤ ꯇꯇꯩ ꯇꯩ ꯍꯥꯏꯐꯦꯠꯇꯪ ꯃꯈꯣꯡꯗꯨ ꯀ ꯀ ꯀ ꯀ ꯀꯥꯏꯅꯣ ꯍꯥꯏꯔꯒ ꯍꯥꯏꯐꯦꯠꯇꯪ ꯌꯦꯡꯉꯝꯃꯦ ꯍꯥꯏꯇꯥꯔꯦ ꯑ ꯆꯠꯄꯅꯤꯗꯣ ꯑꯗꯨ ꯍꯣꯏꯈꯤ ꯈꯤꯇꯪ ꯑꯃꯨꯛ ꯍꯦꯟꯖꯤꯟꯒꯨ ꯂꯥꯛꯄꯨꯝ ꯑꯃꯨꯛ ꯇꯧꯋ ꯍꯤꯗꯥꯛꯄꯨꯗꯤ ꯆꯥꯔꯤ ꯑꯗꯨꯝ ꯍꯤꯗꯥꯛ ꯌꯥꯏ ꯃꯣꯏ ꯑꯗꯨꯅꯤ ꯍꯤꯗꯥꯛꯀꯤꯁꯤ ꯁꯨꯝ ꯈꯔ ꯆꯥꯔꯤꯉꯩ ꯈꯔ ꯐꯕ ꯑꯣ ꯑꯃꯨꯛ ꯈꯔ ꯂꯦꯞꯄꯗꯤ ꯑꯗꯨꯝ ꯆꯨꯇꯣꯟ ꯈꯤꯇꯪ ꯋꯥꯠ
ꯍꯣꯏ ꯑꯗꯨ ꯑꯗꯨꯒꯨꯝꯕꯗꯣ ꯍꯣꯏ ꯍꯤꯗꯥꯛꯁꯨ ꯁꯤꯕꯨꯗꯤ ꯁꯤꯖꯤꯟꯅꯔꯒ ꯐꯤꯖꯣꯊꯦꯔꯥꯄꯤꯒꯨꯝꯕꯁꯨ ꯌꯦꯡꯒꯗꯤ ꯌꯦꯡꯉꯨ ꯑꯗꯨꯒꯤ ꯂꯥꯏꯅꯥꯗꯨꯗꯤ ꯍꯥꯏꯗꯤ ꯑꯃꯨꯛ ꯐꯤꯖꯤꯣꯊꯦꯔꯥꯄꯤꯁꯤꯦ ꯑꯗꯨꯒꯤꯗꯃꯛꯇ ꯊꯑꯣꯏꯅ ꯇ ꯇꯧꯗꯕ꯭ꯔꯗꯤ ꯈꯪꯗꯦ ꯑꯗꯨꯕꯨ ꯁꯨꯝ ꯑꯩꯈꯣꯏꯅ ꯆꯠꯊꯣꯛ ꯆꯠꯁꯤꯟ ꯀꯣꯟꯊꯣꯛ ꯀꯣꯟꯁꯤꯟ ꯇꯧꯕꯗ ꯈꯤꯇꯪ ꯌꯥꯡꯅꯕꯒꯤ ꯑꯣꯏꯅ ꯐꯤꯖꯤꯣꯊꯦꯔꯥꯄꯤ ꯀꯩꯀꯥ ꯇꯧꯕꯗꯨꯕꯨꯗꯤ ꯑꯃꯨꯛ ꯌꯥꯗꯗꯤ ꯌꯥꯏꯑꯕꯀꯣ ꯑꯗꯨꯒ ꯍꯧꯖꯤꯛ ꯀ ꯂꯥꯏꯅꯥꯗꯒꯤ ꯑꯣꯏꯅꯗꯪꯗꯤ ꯐꯤꯖꯣꯊꯦꯔꯥꯄꯤꯅꯗꯤ ꯑꯩꯗꯤ ꯉꯝꯗꯧꯗꯤ ꯃꯥꯟꯗꯦ ꯃꯥꯟꯗꯦ ꯁꯨꯝ ꯃꯥꯅ ꯂꯦꯡꯊꯣꯛ ꯂꯦꯡꯁꯤꯟ ꯀꯩꯀꯥ ꯇꯧꯕꯗꯣ ꯈꯤꯇꯪ ꯅꯨꯡꯉꯥꯏꯅꯕ ꯌꯥꯡꯅꯕꯒꯤ ꯐꯤꯖꯣꯊꯦꯔꯥꯄꯤ ꯆꯠꯄꯗꯨꯕꯨꯗꯤ ꯌꯥꯕꯁꯨ ꯌꯥꯏꯑꯕꯀꯣ ꯑꯗꯨ ꯅꯣꯏ ꯐꯤꯖꯣꯊꯦꯔꯥꯄꯤ ꯑꯝꯇ ꯆꯠꯇ꯭ꯔꯤꯕ ꯃꯃꯥꯡꯗ ꯑꯗꯨꯗꯨ ꯀꯃꯥꯏ ꯇꯧꯒꯦ
ꯑꯩꯒꯤꯗꯤ ꯑꯩꯒꯤꯗꯤ ꯃꯤꯡꯖꯣꯟꯒꯤꯗꯤ ꯆꯠꯂꯨꯔꯦ ꯑꯩꯗꯤ ꯃꯃꯥꯡ ꯈꯤ ꯐꯅꯌꯥꯝꯅ ꯍꯥꯏꯗꯤ ꯍꯞꯇꯥ ꯍꯥꯏꯗꯤ ꯊꯥ ꯑꯃꯒꯤꯒꯤ ꯆꯥꯡ ꯑꯃꯨꯛ ꯆꯠꯂꯨꯔꯦ ꯑꯃꯨꯛ ꯐꯔꯦ ꯑꯗꯩ ꯑ ꯑꯗꯨꯒꯤ ꯅꯥꯥꯛꯀꯟꯗꯤ꯫ ꯇꯧꯈꯤꯗ꯭ꯔꯦꯕ ꯑꯩ ꯑꯃꯨꯛ ꯑꯣꯏꯔꯣꯝꯗ ꯇꯔꯣꯝ ꯍꯧ ꯌꯦꯟꯂꯣꯝꯗ ꯑꯃꯨꯛ ꯑꯣꯟꯁꯤꯟꯒꯨꯝ ꯇꯧꯔꯤꯑꯕ ꯂꯥꯏꯅꯥꯁꯤꯁꯨ ꯒ꯭ꯌꯥꯟ ꯇꯥꯗꯦ ꯍꯥꯏꯇꯥꯔꯦ ꯑꯗꯨꯅ ꯑꯣꯏꯔꯣꯝꯗꯒꯤꯗꯣ ꯑꯃꯨꯛ ꯐꯈꯔꯦ ꯄꯨꯡꯕꯥ ꯐꯈꯔꯦ ꯑꯗꯨꯁꯨ ꯍꯤꯗꯥꯛ ꯅꯨꯡꯗꯥꯛ ꯀꯥꯞꯁꯤꯗꯤ ꯍꯥꯏꯕ ꯈꯣꯏꯅ ꯑꯦ ꯑꯩ ꯀꯥꯞꯄꯔꯣꯏ ꯍꯥꯏꯗ ꯃꯥꯅ ꯑꯗꯨꯒꯤ ꯀꯩꯅꯣꯁꯦ ꯁꯥꯖꯦꯟꯁꯤꯒ ꯀꯩꯅꯣꯁꯤꯒ ꯑꯦ ꯁꯤ ꯀꯩꯅꯣ ꯒꯨꯂꯤꯉꯩꯁꯤꯒ ꯆꯥꯎꯁꯦ ꯑꯗꯨꯝ ꯐꯔꯅꯤ ꯑꯗꯨ ꯐꯤꯖꯤꯣꯊꯦꯔꯥꯄꯤ ꯆꯠꯊꯣꯛ ꯍꯥꯏꯕꯅꯦ ꯃꯥꯅ ꯑꯗꯨ ꯃꯥꯅ ꯍꯥꯏꯔꯛꯑꯕꯅꯤꯅ ꯑꯩꯁꯦ ꯆꯠꯊꯣꯛꯀ ꯄꯨꯂꯞ
ꯀꯥꯟ ꯄꯨꯂ ꯐꯈ꯭ꯔꯦ ꯑꯗꯨꯒ ꯀꯣꯏꯕꯡꯃꯛꯇ ꯑꯃꯨꯛ ꯐꯈ꯭ꯔꯒ ꯌꯦꯠꯁꯅꯤꯍꯧꯔꯛꯄ꯫ ꯑꯗꯨ ꯑꯣꯏꯕ ꯇꯥꯔꯗꯤꯅꯦ ꯑꯩꯅ ꯈꯟꯕꯗ ꯍꯧꯖꯤꯛꯁꯨ ꯅꯪ ꯑꯗꯨꯝ ꯐꯤꯖꯤꯑꯣꯊꯦꯔꯥ ꯑꯣꯏ ꯆꯠꯂꯒꯗꯤ ꯑꯗꯨꯝ ꯐꯗꯧ ꯐ ꯃꯥ ꯃꯥꯟꯗꯤ ꯃꯥꯜꯂꯦ ꯑꯗꯨꯕꯨ ꯌꯦꯡꯉꯣ ꯅꯣꯡ ꯅꯤꯅꯤ ꯐꯠꯇꯦ ꯍꯥꯏꯔꯒ ꯍꯧꯖꯤꯗꯤ ꯍꯥꯟꯅ ꯆꯠꯂꯝꯃꯤꯕ ꯃꯐꯝꯗꯨꯗ ꯑꯗꯨꯝ ꯆꯠꯄꯗꯣ ꯃꯣꯏꯅꯁꯨ ꯍꯦꯟꯅ ꯈꯪꯉꯦꯕ ꯍꯥꯏꯕꯗꯤ ꯑꯦꯞꯁꯣꯝ ꯁꯥꯏꯠꯇ ꯁꯨꯃꯥꯏꯅ ꯇꯧꯈꯤꯕꯗꯨꯅꯦ ꯍꯥꯏꯔꯗꯤ ꯑꯅꯗꯔ ꯁꯥꯏꯠꯇ ꯇꯧꯔꯛꯄ ꯑꯗꯨꯗꯁꯨ ꯃꯣꯏꯁꯨ ꯑꯗꯨꯝ ꯅꯪꯁꯨ ꯍꯥꯟꯅ ꯊꯦꯡꯅꯈ꯭ꯔꯕꯅꯤꯅ ꯍꯥꯏꯗꯤ ꯁꯨꯃꯥꯏꯅ ꯇꯧꯔ ꯐꯈꯤꯕꯅꯦ ꯑꯗꯨ ꯈꯪꯒꯅꯦꯕꯀꯣ ꯑꯗꯨꯅ ꯑꯗꯨꯃꯥꯏꯅ ꯆꯠꯊꯣꯛ ꯌꯦꯡꯒꯦꯁꯨ ꯁꯨ ꯌꯦꯡꯉꯣ ꯑꯗꯨꯝ ꯀꯨꯏꯅꯥ ꯁꯨꯝ ꯁꯥꯡꯊꯔꯒ ꯅꯥꯔꯒ ꯂꯩꯗꯣ ꯁꯔꯨꯛꯄꯨꯗꯤꯀꯣ ꯑꯗꯨ ꯐꯤꯖꯣꯊꯦꯔꯥꯄꯤ ꯆꯠꯄꯗꯣ ꯄꯨꯡ ꯀꯌꯥꯃꯨꯛ ꯇꯧꯒꯦ ꯃꯣꯏ ꯃꯁꯥꯥꯁ ꯇꯧꯕꯤꯕꯗꯣ꯫
ꯃꯣꯏꯒꯤ ꯑꯩꯅ ꯑꯃꯨꯛ ꯆꯠꯇꯣ ꯅꯨꯡꯉꯥꯏꯇꯣꯏꯁꯤꯅ ꯑꯃꯨꯛ ꯍꯥꯏꯗꯤ ꯃꯄꯥꯔꯥꯏ ꯃꯐꯝ ꯂꯥꯏ ꯍꯥꯏꯗꯣꯏꯔꯥ ꯃꯄꯥ ꯃꯐꯝ ꯂꯥꯏ ꯌꯥꯝꯅ ꯍꯥꯏꯗꯤ ꯅꯨꯡꯉꯥꯏꯇꯕ ꯃꯐꯝꯁꯨ ꯑꯣꯏꯕ꯫ ꯑꯗꯨꯅ ꯍꯣꯏ ꯆꯠꯇ ꯌꯥꯗꯕꯅꯤꯅ ꯑꯗꯨꯝ ꯌꯦꯡꯉꯒ ꯃꯣꯏ ꯑꯩꯗꯤ ꯅꯨꯡꯊꯤꯟꯜꯗ ꯆꯠꯂꯦꯕꯀꯣ ꯃꯣꯏ ꯑꯌꯨꯛꯇꯒꯤ ꯄꯨꯡ ꯅꯤꯄꯥꯟ ꯄꯨꯡ ꯇꯔꯦꯠꯇꯒꯤ ꯍꯧꯕ꯭ꯔꯥ ꯄꯨꯡ ꯇꯔꯦꯇꯩꯒꯤ ꯍꯧꯔꯒ ꯅꯨꯃꯤꯗꯥꯡꯋꯥꯏꯔꯝ ꯄꯨꯡ ꯃꯉꯥꯗꯗꯤ ꯂꯣꯏꯁꯟꯒꯨꯝ ꯇꯧꯕꯅꯦꯕ ꯑꯣ ꯑꯩꯗꯤ ꯑꯍꯥꯡꯕ ꯃꯇꯝꯗ ꯑꯅꯤ ꯑꯃꯗ ꯍꯥꯡꯉꯦ ꯍꯥꯏꯅ ꯆꯠꯂ
ꯆꯠꯂꯦ ꯑꯩ ꯄꯨꯡꯈꯥꯏ ꯑꯣꯏꯗꯣꯏꯔꯥ ꯄꯈꯥꯏ ꯑꯣ ꯍꯣꯏ ꯑꯗꯨꯗꯤ ꯌꯦꯡꯉꯣ ꯄꯤꯖꯣꯊꯦꯔꯥꯄꯤ ꯆꯠꯄ ꯌꯥꯕꯔꯥ ꯑꯗꯣ ꯁꯤ ꯐꯖꯅ ꯄꯣꯊꯥꯔꯣ ꯍꯌꯦꯡ ꯐꯔꯝꯕ꯭ꯔꯥ ꯌꯦꯡꯉꯣ ꯐꯔꯝꯃꯒ ꯐꯔꯦ ꯐꯔꯝꯕꯁꯨ ꯑꯣꯏꯔꯁꯅꯨ ꯐꯠꯇꯦ ꯍꯥꯏꯔꯒꯅ ꯐꯤꯖꯣꯊꯦꯔꯄꯤ ꯆꯠꯄ ꯌꯦꯡꯒꯦ ꯌꯦꯡꯉꯣ꯫
ꯍꯣ ꯍꯣꯏ꯫ ꯇꯣꯏ ꯊꯝꯃꯁꯦ꯫